ꯍꯜꯂꯣ ꯇꯥꯔꯦ ꯇꯥꯔꯦ ꯇꯥꯔꯦ ꯇꯥꯕ꯭ꯔꯣ
ꯑꯃꯛ ꯑꯃꯨꯛ ꯌꯥꯎꯋꯦꯕ ꯇꯥꯏꯌꯦ ꯇꯥꯏ
ꯑꯗꯣ ꯍꯧꯖꯤꯛꯀꯤꯗꯨꯗꯅꯦ ꯁꯥꯕ ꯌꯥꯗꯕ꯭ꯔꯕ
ꯀꯔꯤ ꯍꯧꯖꯤꯛꯀꯤꯗ ꯁꯥꯕ ꯍꯥꯏꯗꯤ
ꯍꯥꯏꯗꯤ ꯄꯩꯁꯥ ꯆꯪꯉꯛꯄ ꯈꯣꯠꯄꯗꯣ
ꯎꯝ
ꯑꯗꯨꯗꯣ ꯁꯤꯗ ꯁꯥꯕ ꯌꯥꯗꯕ꯭ꯔꯥꯕ
ꯈꯪꯗꯦꯌꯦ ꯃꯃꯣꯏ ꯃꯃꯤꯡ ꯄꯟꯗ꯭ꯔꯗꯤ ꯑꯗꯨꯝ ꯌꯥꯏꯒꯨꯝ ꯍꯥꯏ ꯃꯃꯤꯡ ꯆ ꯄꯟꯒ ꯍꯥꯏ
ꯎꯝ
ꯅꯪ ꯀꯩꯅꯣ ꯇꯧꯔꯕꯣ ꯌꯨ ꯄꯤ ꯑꯥꯏ ꯑꯥꯏꯗꯤ ꯂꯤꯡ ꯇꯧꯁꯜꯂꯕꯣ
ꯇꯧꯗꯤꯌꯦ ꯑꯗꯨꯅ ꯀꯥꯏꯅ ꯇꯧꯔꯤꯅꯣ ꯈꯪꯗꯦꯌꯦ ꯑꯗꯨꯁꯨ ꯀꯅ ꯈꯪꯗꯦ ꯃꯣꯏꯅ ꯇ ꯄꯤꯔꯛꯑꯦꯅ ꯇꯧꯋꯅꯦ
ꯐꯣꯟ ꯀꯣꯜ ꯀꯌꯥ ꯁꯨꯔꯦ ꯑꯩ ꯅꯪ ꯇꯧꯔꯛꯁꯅꯅ ꯉꯥꯏꯔꯤ ꯍꯧꯖꯤꯛꯀꯤꯗꯨ
ꯑꯁꯨꯣ ꯑꯍꯥꯟꯕ ꯑꯩꯅ ꯇꯧꯕꯗꯨꯗꯤ ꯄꯥꯏꯔꯛꯇ꯭ꯔꯦꯗꯅ
ꯍꯧꯖꯤꯛ ꯇꯧꯕꯗꯨꯔꯣ
ꯅꯠꯇꯦ ꯈ꯭ꯋꯥꯏ ꯑꯍꯥꯟꯕ ꯇꯧꯕꯗꯅꯦ
ꯑꯍꯥꯟꯕꯗ ꯂꯥꯛꯇ ꯑꯩꯉꯣꯟꯗ
ꯉꯥꯛꯇꯤꯌꯦ ꯑ ꯅꯉꯣꯟꯗ ꯇꯦꯛꯁ ꯊꯥꯕꯗꯣ ꯑꯗꯨꯏ ꯃꯃꯥꯡꯗ ꯇꯧꯋꯦꯕꯀꯣ ꯄꯥꯏꯔꯛꯇꯦꯕ ꯑꯗꯨꯗ ꯑꯃ ꯆꯠꯈ꯭ꯔꯗ꯭ꯔꯥ
ꯑꯣ ꯑꯗꯨꯗꯤ ꯀꯩꯅꯣ ꯇꯧꯗꯧꯅꯦ ꯍꯥꯏꯗꯤ ꯍꯥꯏꯅꯔꯒꯅꯦ ꯇꯧꯔꯛꯀꯦ ꯍꯥꯏꯔ ꯀꯥꯟꯗ ꯑꯦꯞꯁꯇ ꯆꯪꯗ꯭ꯔꯒꯗꯤ ꯌꯥꯔꯣꯏꯕ
ꯎ
ꯆꯪꯗ꯭ꯔꯕꯗꯤ ꯌꯥꯔꯣꯏ ꯑꯗꯨ ꯆꯪꯉꯒ ꯇꯧꯅꯒꯗꯧꯅꯦ ꯆꯪꯗꯕꯩꯅꯦꯕ ꯑꯩꯉꯣꯟꯗ ꯂꯥꯛꯇ꯭ꯔꯤꯗꯣ
ꯑꯣ ꯑꯩꯁꯨ ꯆꯪꯉꯗꯤ ꯂꯥꯛꯇꯕ ꯉꯠꯇ꯭ꯔꯣ ꯑꯦꯞꯁꯇ ꯆꯪꯉꯗꯤ ꯂꯥꯛꯇꯣꯏꯔꯕ
ꯑꯥ ꯆꯪꯉꯀꯥꯟꯗ ꯂꯥꯛꯇꯣꯏꯅꯦꯕ ꯆꯪꯗ꯭ꯔꯒꯗꯤ ꯂꯥꯛꯑꯣꯦꯕ
ꯑꯣ ꯑꯗꯨ ꯑꯣꯏꯔ ꯃꯥꯅꯤ ꯑꯗꯒꯤ ꯑꯅꯤ ꯑꯣꯏꯔ ꯃꯥꯜꯂꯦ ꯃꯥꯡꯕꯁꯦ
ꯑꯩꯉꯣꯟ ꯅꯠꯇꯕ ꯑꯇꯣꯞꯄꯇ ꯅꯪ ꯃꯃꯥꯡ ꯉꯔꯥꯡ ꯇꯧꯅꯗ꯭ꯔꯣ
ꯇꯧꯗꯦ ꯉꯁꯤ ꯈꯛꯇꯪꯅꯦ ꯑꯣꯅꯦ ꯉꯔꯥꯡ
ꯍꯣꯔꯦꯟ ꯑꯃꯨꯛ ꯑꯃꯒ ꯑꯃꯨꯛ ꯇꯧꯔꯣ ꯑꯩꯉꯣꯟꯗ ꯅꯪꯅ ꯇꯧꯔꯛꯏꯁꯦ ꯃꯔꯤꯔꯛ ꯁꯨꯔꯕ꯭ꯔꯥ
ꯁꯨꯔꯦ ꯑꯁꯤꯒ ꯃꯉꯥ
ꯁꯤꯒ ꯃꯉꯥ
ꯑꯣ ꯑꯅꯤ ꯃꯤꯁ ꯑꯣꯏꯒꯔꯦꯕ
ꯑꯣ ꯍꯣꯔꯦꯟ ꯑꯃꯨꯛ ꯑꯃꯗ ꯑꯃꯨꯛ ꯇꯧꯔꯣꯕ ꯑꯃꯒꯤ ꯃꯥꯒꯤ ꯃꯥꯒꯤ ꯅꯝꯕꯔꯁꯤꯗ ꯑꯃꯨꯛ ꯇꯧꯋꯣꯕ ꯃꯣꯏꯅ ꯑꯉꯥꯡꯁꯤꯅ ꯍꯥꯏꯕꯗꯗꯤ ꯑꯝ ꯃꯔꯤꯔꯛꯇꯩ ꯍꯦꯟꯅ ꯌꯥꯗꯕꯅꯦ ꯈꯣꯠꯇꯕꯅꯦꯅ ꯍꯥꯏꯌꯦꯕ
ꯎꯝ ꯅꯣꯡ ꯃꯗ
ꯑꯗꯣ ꯌꯥꯗꯤ ꯑꯗꯨꯝ ꯌꯥꯕꯅꯤꯅ ꯀꯩꯁꯨ ꯀꯥꯏꯗꯦꯗ
ꯍꯣꯏꯗ ꯌꯥꯔꯒ ꯍꯦꯛ ꯇꯧꯔ ꯂꯣꯏꯔꯦ ꯑꯗꯨ ꯑꯩꯁꯦ ꯍꯧꯖꯤꯛ ꯀꯩꯅꯣꯝ ꯍꯪꯉꯦꯅ ꯇꯧꯔꯝꯕꯅꯦ ꯀꯥꯎꯔꯦꯕ ꯀꯣꯛ ꯁꯤꯁꯨ ꯌꯥꯗꯦꯅꯦꯍꯦ ꯀꯣꯛꯁꯤꯁꯨ ꯌꯥꯗ꯭ꯔꯦꯕ ꯀꯩꯅꯣꯝꯃꯥ ꯍꯪꯒꯦ ꯇꯧꯔꯝꯕꯅꯦꯕ ꯀꯨꯏꯔꯦꯗ ꯀꯔꯤꯅꯣꯝꯃꯥ ꯍꯥꯏꯒꯦ ꯇꯧꯔꯝꯕꯅꯦꯕ
ꯅꯨꯄꯤꯗꯤꯅꯦ ꯀꯩꯅꯣ ꯇꯧꯋꯦ ꯍꯥꯏꯕꯣ ꯀꯞꯄ ꯈꯨꯗꯤꯡꯒꯤ ꯕ꯭ꯔꯦꯟꯒꯤ ꯁꯦꯜ ꯑꯃꯃꯝ ꯇꯠꯂꯦ ꯍꯥꯏ ꯇꯤꯁꯨ ꯑꯃꯃꯝ ꯇꯠꯂꯦ ꯍꯥꯏ
ꯑꯩ ꯌꯥꯎꯔꯝꯕꯣꯏꯗꯨꯗꯤ
ꯑꯩꯁꯦ ꯌꯥꯎꯔꯝꯃꯔꯣꯏꯌꯦ ꯑꯩ ꯈꯜꯂꯛꯏꯅꯦ ꯈꯪꯕ꯭ꯔꯥ ꯑꯩꯅ ꯁꯥꯏꯀꯣꯂꯣꯖꯤ ꯁꯤꯒꯤ ꯌꯥꯝ ꯌꯦꯡꯉꯦꯕꯀꯣ ꯑꯩꯁꯦ
ꯌꯦꯡꯕꯗꯥ ꯑꯗꯨꯃꯥꯏꯅ ꯍꯥꯏꯔꯛꯄꯗ ꯑꯁ ꯑꯩꯗꯤ ꯑꯩ ꯀꯥꯎꯒꯜꯂꯤꯕ ꯑꯗꯒꯤ ꯅꯤꯡꯁꯤꯡꯕ ꯊꯣꯛꯇ꯭ꯔꯤꯁꯦ ꯑꯣ ꯇꯠ ꯇꯠꯄꯩꯅꯦꯀꯣ ꯑꯩꯁꯦ ꯈꯜꯂꯕ
ꯁꯝꯖꯤꯟꯅꯕ ꯌꯥꯗꯦ ꯍꯥꯏꯕ꯭ꯔꯣ
ꯁꯝꯖꯟꯅꯕꯗꯤ ꯈꯪꯗꯦ ꯑꯩꯁꯨ
ꯑ ꯇꯥꯕꯩ ꯇꯥꯕ ꯑꯗꯨꯝꯇꯪꯒ ꯇꯥꯔꯛꯑꯣ
ꯇꯠꯂꯦ ꯍꯥꯏꯌꯦ ꯑꯁꯦꯡꯕꯅꯦꯕ ꯐꯦꯛꯅꯦꯕꯁꯦ
ꯎꯝ ꯑꯣꯏꯔꯝꯅꯤꯌꯦ ꯍꯥꯏꯗꯤ ꯎꯝ ꯀꯩ ꯍꯥꯏꯇꯥꯔꯦ ꯂꯩꯏꯅꯥ ꯌꯥꯝ ꯄꯣꯛꯀꯜꯂꯦ ꯍꯥꯏꯗ꯭ꯔꯅꯦ ꯅꯨꯄꯤꯁꯦ
ꯃꯥꯅꯦ
ꯑꯗꯨꯅꯁꯨ ꯑꯣꯏꯔꯝꯅꯦꯕ ꯇꯧꯔꯤ ꯃꯌꯥꯝꯁꯦ
ꯑꯩꯗꯤꯉꯣ ꯏꯕꯦꯝꯃꯥ ꯂꯣꯏꯈ꯭ꯔꯕꯅꯤꯍꯦ ꯅꯣꯡꯃꯇ ꯀꯞꯇꯕ ꯌꯥꯎꯗꯦ ꯆꯍꯤ ꯑꯅꯤ ꯆꯍꯤ ꯑꯃꯒ ꯃꯈꯥꯏ ꯍꯦꯟꯅꯅꯦ
ꯑ ꯍꯦꯟꯖꯂꯝꯃꯥꯅꯤ ꯑꯗꯨꯅꯗꯤ
ꯑꯁ ꯌꯥꯝ ꯊꯤ ꯍꯦꯟꯖꯜꯂ ꯖꯥꯠꯅꯦꯍꯦ ꯑ ꯇꯠꯞ ꯃꯁꯤꯡꯗꯣ
ꯎꯝ
ꯀꯥꯎꯒꯟꯕꯒ ꯀꯣꯛ ꯆꯤꯛꯄꯒ ꯑꯁ ꯀꯣꯛ ꯆꯤꯛꯄꯤꯒꯁꯦ ꯇꯧꯈꯤꯗ꯭ꯔꯕꯅꯦ ꯀꯨꯏꯔꯦ ꯑꯩ ꯂꯩꯅꯥꯒ ꯂꯩꯈꯤꯗꯕ ꯍꯟꯗꯛ ꯈꯛꯇꯪ ꯂꯩꯔꯤ
ꯂꯩꯍꯟꯒꯅꯨ ꯂꯩꯍꯟꯒꯅꯨ ꯂꯩꯕ ꯌꯥꯗꯦ
ꯇꯠꯂꯝꯃꯗꯕꯅꯦ ꯅꯪꯁꯨ ꯀꯥꯎꯒꯟꯕꯤ ꯇꯧꯔꯤꯗꯣ ꯕ꯭ꯔꯦꯟꯒꯤ ꯇꯤꯁꯨ ꯃꯆꯦꯠ ꯃꯆꯦꯠ ꯃꯆꯦꯠ ꯈꯔ ꯌꯥꯝ ꯇꯠꯂꯝꯃꯗꯧꯅꯤ ꯑꯩꯗꯤ ꯄꯨꯇꯠ ꯇꯠꯇꯦ ꯕꯔꯕꯔꯕꯔ ꯄꯠꯇ ꯂꯣꯏꯔꯝꯅꯤ
ꯑꯁꯦꯡꯕꯩ ꯑꯣꯏꯔꯝꯅꯤꯉꯣ ꯑꯗꯨꯅ
ꯃꯥꯅꯦ ꯑꯣꯏꯗꯣꯏꯅꯦ
ꯄꯥꯏꯁꯦ
ꯁꯥꯏꯠꯇ ꯈꯣꯟꯖꯦꯜ ꯇꯥꯕ ꯌꯥꯗꯕꯅꯤꯀꯣ
ꯑꯁ ꯌꯦꯔꯤꯑꯦ ꯑꯗꯨꯗꯤ ꯑꯗꯨꯗꯤ ꯀ ꯇꯅꯤ ꯑꯗꯨꯗꯤ ꯁꯤ ꯃꯇꯝ ꯊꯤꯗ꯭ꯔꯗꯤ ꯌꯥꯔꯣꯏꯅꯦ
ꯑ ꯈꯔ ꯏꯪꯅ ꯇꯞꯅ
ꯃꯤꯃꯤꯗꯥꯗ ꯊꯥꯕꯅꯤꯗꯤ ꯃꯤ ꯇꯃꯅꯥ ꯈꯟꯗ ꯎꯝ
ꯅꯨꯡꯊꯤꯟ ꯅꯨꯃꯤꯠ ꯌꯨꯡꯕꯩꯗꯨꯁꯨ ꯌꯥꯅꯤ ꯀꯩꯅꯣ ꯅꯨꯃꯤꯠ ꯌꯨꯡꯕꯩ
ꯎꯝ ꯍꯣꯏ ꯍꯣꯏ ꯄꯣꯊꯥꯅꯕ ꯃꯇꯝꯗꯣ
ꯑꯥ ꯃꯤ ꯄꯊꯥꯅ ꯑꯃ ꯇꯝꯗꯣ
ꯃꯤ ꯊꯗꯅ ꯇꯣ ꯗ ꯄꯀꯟꯗꯅ
ꯑꯩꯕꯦꯝꯃ ꯅꯍꯥꯟ ꯇꯨꯏꯁꯟ ꯍꯜꯂꯛꯄꯗ ꯁꯜꯂꯒ ꯍꯜꯂꯛꯑꯦ ꯂꯝꯕꯤꯗ ꯅꯨꯄꯥ ꯑꯍꯨꯝ ꯊꯦꯡꯅꯔꯦꯅꯦꯍꯦ ꯑꯩ ꯍ ꯃꯣꯏꯁꯦ ꯆꯨꯝꯅ ꯒꯥꯔꯤ ꯊꯧꯈꯤꯕ ꯑꯗꯨꯒ ꯃꯅꯤꯡ ꯊꯋꯥꯜ ꯅꯨꯄꯥꯁꯤꯅ ꯅꯤꯡꯍꯜꯂ ꯌꯦꯛꯑꯦ ꯆꯠꯈꯤꯕꯁꯦ ꯑꯩꯁ ꯎꯔꯦꯕ ꯑꯩꯁꯦ ꯍꯩꯅꯗ꯭ꯔꯦ ꯄꯩꯁꯥꯁꯤꯗ ꯑꯗꯨꯒ ꯁꯨꯋꯥꯏ ꯌꯧꯕꯗ ꯈꯥ ꯑꯃ ꯂꯩꯈ꯭ꯔꯦꯅꯦꯍꯦ ꯑꯩꯁꯦ ꯑꯁ ꯈꯜꯂꯦ ꯑꯁ ꯀꯩꯅꯣꯝꯗꯤ ꯈꯔ ꯍꯥꯏꯔꯛꯑꯅꯤꯁꯦ ꯀꯥꯡꯕꯨꯁꯦ ꯍꯥꯏꯅ ꯏꯊꯟꯗ ꯍꯥꯏꯗꯤ ꯑꯩꯈꯣꯏ ꯑꯅꯤ ꯑꯍꯨꯝ ꯆꯠꯃꯤꯟꯅꯕ ꯑꯣꯏꯔꯒꯗꯤ ꯈꯔ ꯄꯥꯡꯒꯟꯁ ꯊꯣꯛꯀꯗꯕ ꯏꯊꯟꯇ ꯆꯠꯄꯅꯤꯅ ꯅꯨꯃꯤꯗꯥꯡ ꯄꯨꯡ ꯇꯔꯦꯠ ꯍꯦꯜꯂꯦꯀꯣ ꯇꯔꯦꯠ ꯃꯈꯥꯏ ꯇꯥꯗꯣꯔꯔꯕꯕꯅ ꯍꯥꯏꯁꯦ ꯇꯟꯖꯩꯌꯦꯕ ꯑꯗꯨꯗꯗꯤ ꯃꯤ ꯑꯣꯟꯁꯟꯅꯔ ꯆꯍꯜꯂꯛꯄꯗꯣ
ꯎꯝ
ꯑꯗꯨꯒ ꯀꯩ ꯃꯤꯡ ꯀꯧꯒꯦ ꯅꯝꯕꯔꯒ ꯂꯧꯍꯧꯔꯦꯅꯦ ꯑꯩ ꯁꯤꯁꯦ ꯑꯁ ꯀꯌꯥ ꯅꯨꯡꯉꯥꯏꯗꯧ ꯃꯥꯟꯗꯦ ꯍꯥꯏꯔꯦ ꯑꯐꯕ ꯂꯥꯛꯀꯦ ꯇꯧꯔꯕꯅꯦꯕ ꯑꯁ ꯑꯝꯇꯥ ꯑꯝꯇ ꯊꯥꯅꯔꯛꯄꯗꯗꯤ ꯅꯨꯃꯤꯗꯥꯡꯒ ꯑꯣꯏꯔꯦ ꯇꯥꯟꯖꯗ꯭ꯔꯥ ꯖꯣꯕ ꯂꯣ ꯄꯤꯊꯣꯛꯑꯝꯃꯒ ꯑꯩꯁꯦ ꯒ꯭ꯔꯨꯝꯃ ꯂꯥꯛꯏꯅꯦ ꯃꯤ ꯃꯣꯏ ꯑꯍꯨꯝ ꯁꯨꯕꯅꯤꯅ ꯑꯩꯁꯦ ꯇꯟꯕ ꯍꯥꯏꯇꯥꯔꯦ
ꯎꯝ
ꯖꯣꯕꯇꯣ ꯄꯤꯊꯣꯛꯑꯝꯃ ꯑꯩꯁꯦ ꯂꯥꯛꯑꯦ ꯈꯪꯉꯕ ꯑꯗꯨꯗꯨꯒꯕꯃ ꯑ ꯁꯣ ꯁꯒꯣꯜꯕꯟ ꯃꯆꯥ ꯁꯥꯔꯦ ꯑꯩꯁꯦ
ꯑꯥ
ꯊꯕꯛ ꯇꯧꯕꯋꯒ ꯁꯥꯕꯦ
ꯎ
ꯑ ꯊꯃ ꯀꯃꯤ ꯀꯁ ꯍꯥꯕꯅꯁꯤ ꯍꯥ ꯂ ꯂꯩ ꯏꯕ
ꯀꯩꯅꯣꯗꯅꯦ ꯍꯥꯏꯌꯦ ꯌꯥꯒꯥꯏꯔꯤ ꯄꯣꯛꯇꯅꯦ ꯍꯥꯏꯕ꯭ꯔꯥ ꯀꯩꯅꯣ
ꯎꯝ
ꯄꯥꯝꯖꯗꯦꯗ ꯑꯩꯅ ꯄꯥꯝꯕ ꯑꯣꯏꯔꯒꯗꯤ ꯑꯁꯦꯡꯕ ꯍꯥꯏꯕ ꯌꯥꯕ ꯄꯥꯝꯖꯕꯅꯤ ꯅꯠꯇꯕꯅꯤꯅ
ꯀꯩ ꯍꯥꯏꯔ ꯈꯈꯤꯗꯔꯦ ꯑꯗꯨꯗꯒꯤ
ꯍꯥꯏꯗꯤꯦ ꯑꯦ ꯅꯨꯡꯇꯤꯒꯤꯒ ꯇꯧꯔꯛꯏ ꯄꯣꯠꯅꯦ ꯑꯩ ꯑꯗꯨꯝ ꯑꯩ ꯁꯦꯡꯅ ꯍꯥꯏꯌꯦꯕ ꯑꯩꯗꯤ ꯈꯪꯅꯕ ꯂꯩꯖꯩꯌꯦ ꯈꯣꯠꯂꯦ ꯁꯤ ꯃꯈꯥ ꯇꯥꯔꯛꯄꯗꯤ ꯑꯩꯗꯤ ꯀꯔꯤꯝꯇ ꯑꯗꯨ ꯁꯤꯁꯨ ꯈꯟꯗꯦ ꯃꯈꯥ ꯇꯥꯔꯛꯄꯗꯤ ꯅꯪ ꯑꯄꯥꯝꯕꯅꯦ ꯑꯩꯗꯤ ꯑꯩ ꯍꯥꯏꯐꯝ ꯊꯣꯛꯄ ꯍꯥꯏꯔꯦꯀꯣ ꯑꯩꯅ ꯁꯦꯡꯅ ꯑꯗꯨꯝ ꯍꯥꯏꯒꯦ
ꯑꯣ
ꯈꯟꯅꯅꯕ ꯂꯩꯀ ꯍꯥꯏꯖꯤꯟꯕꯤꯅꯦ ꯑꯩꯁꯨ
ꯍꯥꯏꯒꯗꯝꯗꯤꯦ ꯌꯥꯗꯕ ꯌꯥꯔꯣꯏꯗꯕ ꯃꯤꯗꯗꯤ
ꯏꯆꯤ ꯊꯤ ꯍ
ꯋꯥꯡꯕ꯭ꯔꯣ ꯅꯦꯝꯕ꯭ꯔꯣ
ꯋꯥꯡꯕꯁꯤ ꯌꯥꯝ ꯀꯟꯅ ꯋꯥꯡꯗꯦꯗ
ꯃꯌꯥꯏ
ꯃꯌꯥꯏ ꯍꯥꯏꯇꯥꯔꯦ ꯅꯦꯝꯁꯨ ꯅꯦꯝꯗꯕꯤ ꯋꯥꯡꯁꯨ ꯋꯥꯡꯗꯕꯤ ꯃꯌꯥꯏ ꯑꯃ ꯂꯩꯇ꯭ꯔꯥ
ꯎ
ꯗ ꯇꯨꯏꯁꯟꯁꯤꯁꯨꯅꯦ ꯄꯨꯡ ꯑꯅꯤ ꯃꯈꯥꯏꯅꯦ ꯑꯩꯅ ꯇꯧꯕꯤꯔꯤꯁꯦ ꯄꯨꯡ ꯃꯔꯤ ꯃꯈꯥꯏꯗꯩꯅ ꯇꯔꯦꯠ ꯐꯥꯎꯅꯦꯕ ꯌꯥꯝꯕ ꯇꯨꯏꯁꯟ ꯇꯧꯔꯤꯁꯦ
ꯑꯗꯨꯒ ꯑꯉꯥꯡꯁꯨ ꯑꯅꯤ ꯐꯥꯏꯚ ꯑꯃꯒ ꯀꯦꯖꯤ ꯑꯃꯒꯅꯦ ꯂꯤꯁꯤꯡ ꯑꯍꯨꯝ ꯐ꯭ꯔꯤꯗ ꯇꯧꯕꯒ ꯆꯞ ꯃꯥꯟꯅꯩꯌꯦ
ꯃꯥꯅꯦ ꯑꯩꯅ ꯇꯧꯔꯤꯁꯨ ꯅꯥꯡ ꯇꯧꯔꯤ ꯑꯗꯨꯒꯒ ꯃꯥꯟꯅꯔꯤ ꯄꯣꯠꯅꯤꯅꯦ
ꯎꯝ
ꯃꯥꯅ ꯍꯥꯏꯔ ꯀꯅ ꯗꯕ ꯑꯃ ꯐꯃꯗꯥꯥꯎꯗꯤ ꯌꯥꯔ ꯍ ꯃꯥ ꯍꯦꯟꯒꯠꯂꯣ ꯍꯥꯏꯔꯁꯨ ꯉꯝꯃꯅꯤ ꯑꯃꯈꯛ ꯇꯧꯕꯅ ꯐꯩ
ꯎꯝ
ꯗꯥꯎꯁꯦ ꯄꯥꯟꯅ ꯂꯩꯒꯟꯗꯦꯅꯦ ꯑꯩꯈꯣꯏꯗꯤ
ꯗꯥꯎꯁꯦ ꯄꯥꯠ ꯂꯩꯇꯦꯅꯦ ꯇꯗꯥꯎ ꯑꯋꯣꯏꯕꯩꯅꯦ ꯅꯪꯔ ꯀꯩꯅꯣ ꯀꯩ ꯌꯥꯔꯦ ꯑꯗꯨꯣ ꯍꯪꯕ ꯌꯥꯔꯣꯏꯅꯦ ꯌꯥꯎꯂꯥꯏꯇꯦ ꯌꯥꯎꯂ ꯏꯇꯦ
ꯑꯩꯅ ꯁꯤꯔꯤꯁꯤꯁꯨ ꯀꯥꯟꯅꯩꯔꯦ ꯀꯥꯟꯅꯗꯩꯔꯦꯁꯨ ꯈꯪꯗꯦ ꯑ ꯆꯥꯔꯖ ꯇꯧꯕꯤ ꯈꯣꯠꯄꯤ ꯀꯥꯏꯅ ꯂꯩꯗꯥꯏꯅꯦ
ꯑꯥ ꯑꯥ ꯃꯣꯏ ꯏꯁꯇꯣꯟ ꯊꯦꯡꯒꯥꯏꯅꯔꯒ ꯆꯥꯔꯖ ꯇꯧꯍꯟꯕꯤꯒ ꯂꯩꯕꯤꯗꯣ
ꯑꯗꯨ ꯀꯃꯥꯏꯅ ꯑꯩ ꯈꯪꯗꯦꯅꯦ ꯑꯗꯣ ꯐꯕꯗꯤ ꯃꯥꯜ ꯍꯥꯏꯗꯤ ꯀꯩꯅꯣ ꯀꯃꯥꯟ ꯇꯧꯊꯣꯛꯈ꯭ꯔꯗꯤ ꯐꯩ ꯀꯥꯏꯅ ꯍꯥꯏꯕꯗꯣ ꯑꯗꯣ ꯑꯅꯦ ꯁꯤꯗꯒꯤꯩ ꯈꯔ ꯌꯥꯡꯕ ꯑꯣꯏꯅꯤꯡꯉꯦꯕ ꯋꯥꯈꯜꯁꯤꯗ ꯍꯥꯏꯗꯤ ꯁꯤ ꯇꯧꯔꯗꯤ ꯐꯅꯤꯅ ꯈꯟꯈꯤꯕꯒꯤꯀꯣ ꯋꯥꯈꯟꯅ ꯑꯗꯨꯃꯥꯏꯅ ꯂꯩꯒ ꯅꯤꯅ ꯐꯥꯕ꯭ꯔꯅ
ꯅꯪꯅ ꯅꯤꯡꯖꯒꯤꯈꯤꯕꯗꯣꯏꯅꯦ
ꯎ ꯂꯦꯡꯖꯕꯗꯨꯒꯤ ꯑꯣꯏꯔꯤꯕ꯭ꯔꯥ ꯑꯗꯨꯒ ꯃꯣꯏꯒꯤ ꯆꯥꯔꯖ ꯅꯣꯛꯅꯤꯡꯕ ꯀꯣ ꯑꯗꯒꯤ ꯄꯨꯔꯅꯤꯃꯥꯗꯣ
ꯑꯥ
ꯆꯥꯔꯖ ꯇ ꯐꯩ ꯀꯥꯏ ꯀꯔꯤꯗ ꯇꯧꯗꯣꯏꯅꯣ ꯊꯤꯕꯁꯦ ꯀꯔꯥꯏ ꯊꯤꯗꯣꯏꯅꯣ ꯈꯪꯗ꯭ꯔꯕ
ꯄꯨꯔꯅꯤꯃꯥꯒꯤ ꯊꯥ ꯃꯉꯥꯜꯗ ꯊꯝꯕꯤꯗ ꯅꯠꯇ꯭ꯔꯣ
ꯍꯣ ꯍꯣꯏ ꯇꯨꯡꯒꯗꯤ ꯊꯥꯖꯦ ꯄꯨꯡ ꯐꯥꯡ ꯊꯔ ꯄꯩꯁꯤ ꯅꯣꯡꯪꯖ
ꯍꯃ ꯑꯣ
ꯎ ꯅꯣꯡ ꯃꯪꯖꯟꯈꯔꯦꯅꯦ ꯄꯨꯡ ꯇꯔꯦꯠ ꯁ꯭ꯋꯥꯏꯗꯕꯨꯗꯤ ꯊꯣꯛꯑꯝꯃꯦꯕꯀꯣ ꯑꯗꯨꯋꯥꯏ ꯀꯥꯟꯗ ꯑꯃꯨꯛ ꯆꯥꯛꯁꯦ ꯆꯥꯔꯨꯕ ꯆ ꯆꯥ ꯂꯣꯏꯔ ꯊꯣꯛꯂꯛꯄꯗꯤ ꯂꯩꯇꯦ ꯄꯨꯡ ꯑꯃꯈꯩ ꯅꯣꯡꯃꯅ ꯂꯩꯔꯝꯃꯦ ꯑꯗꯨꯗꯒꯤ ꯍꯟꯗꯛꯁꯦ ꯄꯨꯔꯅꯤꯃꯥ ꯑꯅꯤ ꯄꯥꯜꯂꯦꯅ ꯍꯥꯏꯗ꯭ꯔꯥ ꯥꯟ ꯃ ꯑꯍꯥꯟꯕꯩꯗꯨꯅ ꯅꯣꯡ ꯃꯪꯉꯦ ꯑꯗꯨꯃꯥꯏꯅ ꯇꯧꯈ꯭ꯔꯦ ꯑꯅꯤ ꯁꯕꯩꯁꯤꯅ ꯑꯃꯨꯛ ꯋꯥ ꯉꯁꯤꯛꯀꯤꯗꯨꯗ ꯄꯜꯂ ꯂꯩꯒ ꯍꯥꯏꯗꯤ ꯀꯩꯅꯣ ꯇꯥꯕ ꯑꯗꯣꯗ ꯑꯦ ꯐꯨꯗꯧꯗꯣ
ꯑꯣ ꯊꯥ ꯃꯉꯥꯁꯦ ꯅꯁꯤꯡꯅ ꯈꯟꯔꯕ
ꯍꯣꯏ ꯍ ꯑꯩ ꯅꯣꯡꯕꯗ ꯑꯩ ꯏꯊꯅ ꯑꯩꯅꯕꯨ ꯊꯕꯛ ꯑꯃ ꯇꯧꯔꯦ ꯎꯔꯨꯔꯦꯗ
ꯗꯎ ꯌꯥꯒ ꯅ ꯃꯅꯤꯗ ꯍꯥꯏꯥꯏ ꯇꯥꯔꯦ
ꯎ ꯍꯣꯏꯅꯤ ꯑꯦ ꯌꯥꯒꯟꯗꯕꯩ ꯆꯥꯡꯁꯦ ꯨꯐꯧ ꯌꯍꯧꯔꯕꯅꯦ ꯍꯥꯏꯕ
ꯎꯝ